ꯍꯜꯂꯣ
ꯍꯜꯂꯣ
ꯍꯜꯂꯣ
ꯇꯥꯕ꯭ꯔꯣ
ꯇꯥ ꯑꯣ ꯇꯥꯔꯦ ꯇꯥꯔꯦ
ꯑꯣ ꯅꯈꯣꯟꯁꯦ ꯌꯥꯝ ꯄꯤꯛꯅ ꯇꯥꯏꯅ
ꯑꯣ ꯈꯪꯗꯦ ꯅꯦꯠꯋꯥꯛꯅꯔ
ꯑꯣ
ꯀꯔꯤ ꯇꯧꯔꯤꯅꯣ ꯑꯥ ꯑꯗꯨꯝ ꯂꯩꯔꯝꯃꯤꯅꯦ ꯅꯪꯗꯤ
ꯑꯩ ꯇꯨꯝꯂꯒ ꯂꯩꯌꯦ
ꯑꯣ ꯍꯧꯖꯤꯛꯀꯤ ꯇꯨꯝꯕ ꯃꯇꯝꯅꯤꯅ ꯍꯣꯏ ꯇꯨꯝꯃ ꯇꯥꯕꯅꯦ ꯅꯨꯡꯗꯥꯡ ꯑꯣꯏꯈ꯭ꯔꯦꯅ
ꯎꯝ ꯀꯔꯤ ꯑꯁ ꯑꯩꯅ ꯍꯪꯒꯗꯧꯕꯗꫭ ꯅꯪꯅ ꯍꯥꯟꯅ ꯍꯦꯛꯇ ꯍꯪꯕ
ꯑꯥ ꯍꯪꯕ ꯌꯥꯗ꯭ꯔꫭ ꯗꫭ
ꯋꯥꯈꯜ ꯃꯥꯟꯅꯔꯕ ꯖꯠꯅꯦ ꯍꯥ
ꯍꯣꯏ ꯃꯥꯅꯦ ꯑꯗꯣ ꯑꯩꯅ ꯍꯪꯕꯗꯣ ꯈꯨꯝꯃꯣꯅ
ꯈꯨꯝꯗꯣꯏꯅꯦ ꯑꯗꯨꯅꯦ ꯑꯩꯅ ꯑꯃ ꯍꯪꯒꯦ ꯇꯧꯔꯦ ꯅꯪꯅ ꯍꯦꯛꯇ ꯍꯪꯂꯛꯑꯦ ꯆꯞ ꯃꯥꯟꯅꯕ ꯋꯥꯈꯜꯗ ꯑꯩꯁꯦ ꯉꯁꯤ ꯁꯟꯗꯦꯅꯤꯅ ꯁꯟꯁꯥ ꯆꯥꯔꯦ
ꯎꯝ ꯌꯥꯝ ꯍꯥꯎꯅ ꯆꯔꯦꯅꯦ ꯀꯅꯥꯅ ꯊꯣꯡꯕ꯭ꯔꯣ
ꯏꯃꯥ ꯏꯃꯥꯅ ꯊꯣꯡꯉꯦ
ꯑꯣ ꯅꯪꯕꯨ ꯏꯟꯁꯥꯡꯒ ꯊꯣꯡꯗ꯭ꯔꯣ
ꯑꯩꯈꯣꯏ ꯑꯩꯈꯣꯏꯗꯤ ꯏꯃꯥ ꯂꯩꯔꯗꯤ ꯏꯃꯥꯁꯤꯅ ꯏꯃꯥꯅ ꯑꯗꯨꯝ ꯊꯣꯡꯉꯤꯅ
ꯑꯣ
ꯅꯣꯏꯗꯤ ꯅꯣꯏꯅ ꯊꫭꯡꯕ꯭ꯔꯅꯦ
ꯍꯣꯏ ꯑꯩꯈꯣꯏꯅ ꯑꯗꯨꯝ ꯊꯣꯡꯉꯦ ꯅꯨꯄꯥ ꯑꯣꯏꯔꯁꯨ ꯑꯗꯨꯝ ꯊꯣꯡꯕ ꯂꯩꯅ
ꯅꯨꯄꯥ ꯑꯣꯏꯔꯁꯨ ꯊꯣꯡꯉꯦ ꯑꯣꯀꯦꯖꯅꯦꯅꯤꯗ ꯏꯃꯥ ꯁꯟꯗꯦꯗꯗꯤ ꯏꯃꯥ ꯑꯩꯈꯣꯏ ꯌꯨꯝꯗ ꯂꯩꯏꯅ ꯑꯗꯨꯗꯤ ꯏꯃꯥꯈꯣꯏꯅ ꯑꯗꯨꯝ ꯊꯣꯛꯅꯤꯡꯒꯅ
ꯎꯝ
ꯑꯗꯨꯒ ꯑꯇꯩ ꯃꯇꯝꯗꯗꯤ ꯂꯧ ꯁꯨꯕ ꯈꯣꯠꯄ ꯊꯕꯛ ꯆꯤꯟꯅꯕ ꯀꯥꯟꯗꯗꯤ ꯑꯩꯈꯣꯏ ꯑꯗꯨꯝ ꯊꯨꯡꯉꯤ
ꯑꯣ
ꯅꯣꯏꯗꯤ ꯀꯔꯤ ꯃꯊꯦꯜ ꯊꯣꯡꯕ꯭ꯔꯣ
ꯌꯦꯟꯁꯥ ꯌꯨꯝ ꯑꯥꯏ ꯀꯅꯥꯅ ꯊꯣꯡꯕ
ꯑꯩꯅ ꯊꯣꯡꯕꯣꯅꯦ
ꯍꯥꯎ ꯍꯥꯎꯕ꯭ꯔꯥ
ꯎꯝ ꯌꯥꯝ ꯍ‌ ꯑꯣꯏ
ꯑꯣ
ꯑꯩ ꯊꯣꯡꯕꯁ ꯇꯥꯎꯗꯣ ꯄꯨꯔꯥ ꯃꯤꯅꯐꯥꯎ ꯎꯝ
ꯌꯨꯇꯨꯞ ꯌꯨꯇꯨꯞꯇ ꯌꯦꯡꯂꯒ ꯇꯝꯕꯤꯔꯣꯔꯕ
ꯅꯠꯇꯦ ꯍꯣꯏ ꯐꯥꯔꯁ ꯇꯥꯏꯝ ꯑ ꯑꯍꯥꯟꯕꯗꯗꯤ ꯑꯗꯨꯝ ꯇ꯭ꯌꯨꯞꯇ ꯌꯦꯡꯉꯦ ꯑꯗꯣ ꯍꯧꯖꯤꯛꯇꯤ ꯑꯩꯒꯤ ꯏꯁꯇꯥꯏꯜ ꯂꯩꯈ꯭ꯔꯦꯕ
ꯑꯣ ꯃꯤ ꯀꯌꯥꯒꯤ ꯊꯣꯡꯕ꯭ꯔꯥ ꯀꯌꯥ ꯆꯥꯕ꯭ꯔꯥ
ꯑ ꯑꯩꯈꯣꯏ ꯃꯤ ꯃꯤ ꯃꯔꯤꯒꯤ ꯊꯣꯡꯉꯦ
ꯃꯤ ꯃꯔꯤ ꯐꯦꯃꯤꯂꯤꯗ ꯐꯦꯃꯤꯂꯤ ꯑꯣꯏꯅ ꯂꯩꯕ꯭ꯔꯣ ꯅꯃꯥꯟꯅꯕꯤꯁꯤꯡ
ꯍꯣꯏ ꯐꯦꯃꯤꯂꯤ ꯑꯣꯏꯅ ꯂꯩ
ꯎꯝ
ꯎꯝ
ꯌꯥꯝ ꯐꯩ ꯑꯗꯨꯅ ꯅꯨꯡꯉꯥꯏꯕꯅꯤꯅ
ꯃꯥꯅꯦ ꯑꯩꯅ ꯊꯣꯡꯗ꯭ꯔꯗꯤ ꯃꯤ ꯂꯩꯗꯕꯀꯣ ꯑꯗꯨꯒꯤ
ꯑꯣ
ꯐꯖꯅ ꯊꯣꯡꯕꯤꯈ꯭ꯔꯦ ꯌꯥꯝ ꯍꯥꯎꯅ ꯆꯥꯔꯦ
ꯎꯝ
ꯁꯝꯕꯨꯠꯁꯨ ꯇꯧꯋꯦ ꯏꯁꯀ꯭ꯋꯥꯁ ꯁꯝꯕꯨꯠ ꯆꯥꯏꯑ ꯏꯁꯤꯡ ꯊꯝꯃꯒ ꯐꯨꯠꯂꯦ ꯊꯨꯝ ꯈꯔ ꯊꯝꯃꯦ ꯌꯦꯟꯁꯥꯗꯣ ꯉꯧꯔꯦ ꯊꯥꯎꯘ ꯉꯧꯔꯦ ꯎꯝ
ꯌꯦꯟ ꯌꯦꯟ ꯊꯣꯡꯕꯗꯨꯕꯨ ꯊꯥꯎ ꯉꯥꯎꯗꯗꯤ ꯀꯩꯅꯣ
ꯑꯗꯨꯅꯦ ꯑꯗꯨ ꯇꯥꯛꯄꯤꯕꯅꯤꯅ ꯅꯪ ꯈꯪꯉꯝꯗ꯭ꯔꯗꯤ ꯍꯥꯏꯅꯀꯣ
ꯑꯥꯎ ꯑꯔꯤꯕ ꯍꯪꯉꯝ ꯊꯧꯗ꯭ꯔꯥ ꯑꯅꯧꯕ ꯏꯟꯖꯤꯟ ꯍꯥꯏꯅ꯭ꯔ ꯑꯗꯨꯗ꯭ꯔꯥ
ꯀꯦꯃ ꯐꯣꯟ ꯐꯗꯅ ꯅ ꯇꯍꯦ
ꯊꯥꯎ ꯍꯧꯖꯤꯛꯀꯤ ꯑꯔꯤꯕ ꯊꯥꯎꯗꯨꯅ ꯉꯕ꯭ꯔꯥ ꯅꯠꯇ꯭ꯔꯒꯅ ꯑꯅꯥꯕ ꯊꯥꯎ ꯏꯟꯖꯤꯟ ꯍꯥꯏꯅ ꯊꯧꯄꯗꯨ
ꯑꯣ
ꯑꯗꯨꯅ ꯊꯥꯎ ꯑꯗꯨꯅ ꯉꯥꯎꯕ꯭ꯔꯥ ꯀꯔꯝꯕ ꯊꯥꯎ ꯁꯤꯖꯤꯟꯅꯒꯦꯕ
ꯑ ꯊꯥꯎꯗꯔꯥ
ꯍꯗꯣ ꯍꯪꯒꯥꯝꯒꯤ ꯊꯥꯎ
ꯑꯣ ꯅꯪ ꯏꯝꯐꯥꯜ ꯅꯪ ꯏꯝꯐꯥꯜꯗ ꯂꯩꯕ ꯀꯨꯏꯔꯕꯣ
ꯑꯣꯍꯣ
ꯀꯨꯏꯗ꯭ꯔꯦ
ꯀꯣꯏ ꯑꯩ ꯂꯩꯇꯦ ꯑꯗꯨꯗ
ꯑꯗꯨꯅꯦ ꯂꯧꯈꯣꯟꯁꯦ ꯀꯩꯅꯣꯝꯃ ꯇꯧꯋꯦꯅ ꯈꯜꯂꯤꯅꯦ
ꯀꯃꯥꯏꯅ
ꯍꯦ ꯑꯩꯈꯣꯏ ꯁ꯭ꯋꯥꯏꯁꯦ ꯌꯥꯎ ꯁꯪ ꯃꯥꯟꯗꯦ ꯍꯥꯏꯕꯔ ꯑꯩꯈꯣꯏ ꯁꯣꯏꯒꯤ ꯃꯤ ꯃꯥꯟꯂꯛꯇ꯭ꯔꯦꯕ ꯀꯥꯏ
ꯑ ꯍꯣꯏ ꯑꯩ ꯈꯨꯉꯥꯡꯗꯣ ꯍꯨꯝ
ꯍ ꯊꯥꯞꯂꯕ ꯈꯨꯡꯒꯪꯒꯤ ꯇꯧꯕꯗꯨꯔꯥ
ꯍꯨꯝ ꯍꯨꯝ ꯑꯗꯣ ꯅꯣꯏꯗꯤ ꯐꯨꯠꯕꯣꯜꯒ ꯌꯦꯡꯗ꯭ꯔꯣ
ꯌꯦꯡꯉꯤꯅ ꯀꯩꯅꯣ ꯅꯨꯄꯥꯅꯤ ꯍꯧꯖꯤꯛꯀꯥꯟ ꯌꯦꯡꯗ꯭ꯔꯗꯤ
ꯃꯥꯅꯦ ꯑꯗꯨ ꯉꯁꯤꯒꯤꯗꯤ ꯌꯦꯡꯒꯦꯔꯥ
ꯍꯧ ꯉꯁꯤ ꯍꯣꯔꯦꯟ ꯃꯤꯀꯞ ꯊꯣꯛꯂꯗꯤ ꯌꯦꯡꯒꯅꯤ ꯊꯣꯛꯇ꯭ꯔꯒꯗꯤ ꯈꯪꯗ꯭ꯔꯦ
ꯈꯪꯗꯦꯗꯥ ꯕꯣꯜꯁꯦ ꯌꯦꯡꯗꯤ ꯌꯦ
ꯎꯝ
ꯗꯨ ꯃꯇꯝꯗꯣ ꯐꯔꯛ ꯇꯥꯕꯀꯣ ꯑꯗꯨꯒꯤ
ꯎꯝ
ꯅꯪꯗꯤ ꯅꯨꯡꯇꯤꯒꯤ ꯌꯦꯡꯕ꯭ꯔꯥ ꯅꯦ ꯌꯦꯡꯗꯕ
ꯌꯦꯡꯗꯦꯗ ꯐꯨꯠꯕꯣꯜꯕꯨ ꯍꯥꯏꯂꯥꯏꯒꯨꯝꯕ ꯅꯣꯡꯉꯥꯜꯂꯒ ꯌꯦꯡꯕ ꯌꯥꯎꯋꯦꯕꯀꯣ
ꯑ
ꯑꯇꯩ ꯃꯇꯝꯗꯗꯤ ꯗ꯭ꯌꯨꯇꯤꯗ ꯂꯩꯕꯅꯤꯅ ꯌꯦꯡꯕ ꯐꯔꯛ ꯇꯥꯕ
ꯎꯝ ꯍꯨꯝ
ꯑꯗꯨꯒ ꯑꯩ ꯉꯁꯤꯗꯤ ꯄꯨꯡ ꯑꯃ ꯃꯈꯥꯏꯒꯤ ꯕ꯭ꯔꯖꯤꯜꯒ ꯅꯣꯔꯋꯦꯒꯤꯗ ꯌꯥꯝ ꯌꯦꯡꯅꯤꯡꯕꯅꯤꯅꯦ
ꯑꯣ ꯑꯗꯨ ꯌꯦꯡꯉꯅꯥ ꯌꯦꯡꯉꯅꯤ ꯌꯦꯡꯕ ꯇꯥꯕ
ꯌꯦꯡꯅꯤꯡꯕꯅꯦ ꯇꯨꯝꯕꯅ ꯍꯥꯟ ꯍꯟꯒꯗ꯭ꯔꯥ ꯍꯥꯏꯅ ꯄꯥꯈꯠꯂꯒ ꯂꯩꯌꯦ ꯑꯗꯨꯒꯤ
ꯎꯝ ꯑꯂꯥꯝꯒꯨꯝꯕ ꯊꯥꯝꯃꯣꯅ ꯌꯦꯡꯅꯤꯡ
ꯍ ꯍ ꯍ ꯁ ꯑꯦꯂꯥꯝ ꯊ ꯐꯨꯠꯕꯣꯜꯒꯤ ꯗꯃꯛ ꯊꯥꯎꯂꯒ ꯂꯩꯗꯣꯏꯔꯥ ꯍ
ꯀꯩꯅꯣ ꯌꯦꯡꯅꯤꯡꯉꯗꯤ ꯌꯦꯡꯕ ꯇꯥꯕꯅꯤ ꯀꯩꯅꯣ
ꯎꯝ ꯃꯦꯁꯤ ꯃꯦꯁꯤ ꯔꯣꯃꯥꯔꯤꯌꯣ ꯔꯣꯃꯥꯔꯤꯌꯣ ꯇꯧꯅ
ꯉꯝꯗꯔꯒ ꯃꯦꯁꯤ ꯄꯥꯝꯃꯦ
ꯅꯪꯗꯤ ꯀꯅꯥ ꯄꯥꯝꯕ꯭ꯔꯥ
ꯃꯤ ꯑꯝꯇ ꯄꯥꯝꯗꯦ
ꯅꯪ ꯐꯦꯟ ꯑꯃ ꯂꯩꯔꯝꯅꯤꯗ ꯍꯟꯗꯛ ꯋꯥꯜ ꯀꯞꯇ ꯑꯃ ꯁ꯭ꯇꯥꯔ ꯑꯃꯅ ꯃꯁꯤ ꯄꯥꯝꯃꯦ ꯍꯥꯏꯕꯧ ꯂꯩꯔꯝꯃꯦ
ꯑꯣ ꯑꯩꯖꯦ ꯅꯦꯃꯔ
ꯇꯨꯒꯟꯕꯗꯣ ꯌꯥꯝ ꯁꯣꯟꯕꯗꯣ
ꯍꯣꯏ ꯑꯍ ꯍ ꯎꯝ ꯅꯍꯥꯟ ꯅꯣꯏ ꯁꯞꯄꯣꯔ꯭ꯠ ꯇꯧꯔꯝꯕꯅꯦ ꯃꯥ ꯃꯣꯏꯗꯣ ꯁꯤꯒ꯭ꯔꯦ ꯑꯗꯨꯒꯤ ꯎꯄꯥꯏ ꯂꯩꯇ꯭ꯔꯦ
ꯅꯦꯃꯥꯔ ꯀꯩꯗꯧꯕꯒꯤ ꯁꯤꯗꯣꯏꯅꯣ ꯉꯁꯤ ꯑꯍꯤꯡꯗꯣ ꯃꯣꯏꯅꯦ
ꯎꯝ
ꯍꯣꯔꯦ ꯅꯠꯇꯦ ꯃꯣꯏ ꯍꯣꯔꯦꯟ ꯕꯥꯔꯣ ꯄꯨꯡ ꯑꯃ ꯃꯈꯥꯏꯗꯣ
ꯎꯝ
ꯄꯨꯡ ꯑꯃ ꯃꯈꯥꯏꯀꯣ
ꯎꯝ ꯄꯨꯡꯃ
ꯑꯟ ꯑ ꯑ ꯃ ꯃꯈꯥꯏꯗ ꯕ꯭ꯔꯥꯖꯤꯜꯒ ꯅꯣꯔꯋꯦ ꯂꯩꯌꯦꯕ ꯑꯗꯨ ꯃꯣꯏ ꯇꯤꯝꯅꯦꯕ ꯅꯦꯟꯃꯥꯔꯗꯣ
ꯍꯣꯏ ꯍꯣꯏ ꯕ꯭ꯔꯥꯖꯤꯜ ꯀꯣ ꯅꯣꯔꯋꯦꯗ ꯀꯅꯥꯔꯥ ꯍꯥꯂꯥꯟ ꯍꯥꯏꯕ꯭ꯔꯥ ꯍꯥꯂꯥꯟ ꯍꯥꯏꯕ꯭ꯔꯥ
ꯑꯥꯔꯂꯤꯟ ꯍꯂꯦꯟ
ꯑꯥꯍꯣꯏ ꯈꯪꯗꯦ ꯑꯩꯁꯨ ꯑꯗꯨꯝ ꯃꯔꯛ ꯃꯔꯛꯇ ꯎꯕ ꯍꯣꯏ ꯍꯣꯏ
ꯑꯗꯨ ꯌꯥꯝ ꯄꯣꯄꯨꯂꯔꯅꯦ ꯀꯨꯝꯁꯤꯒꯤꯀꯣ
ꯍꯣꯏ
ꯃꯣꯏ ꯇꯤꯝꯗꯣ ꯃꯥꯜ ꯃꯥ ꯂꯩꯕꯒꯤ ꯀ꯭ꯋꯥꯂꯤꯐꯥꯏ ꯇꯧꯕ ꯉꯝꯕꯅꯦꯕ ꯃꯥꯅ ꯃꯇꯣꯝꯇ ꯒꯣꯜꯗ ꯌꯥꯝ ꯆꯠꯂꯒ ꯀ꯭ꯋꯥꯂꯤꯐꯥꯏ ꯑꯣꯏꯔꯛꯄꯅꯦꯕ
ꯎꯝ ꯃꯥꯏ ꯒꯣꯜ ꯈꯨꯠꯆꯟꯗꯨꯁꯨ ꯔꯥꯅꯦ ꯃ
ꯎꯝ
ꯎꯝ
ꯌꯥꯝ ꯐꯩꯌꯦ ꯃꯣꯏ ꯅꯨꯄꯤꯅꯐꯥꯎ ꯁꯨꯃꯥꯏꯅ ꯏꯟꯇꯔꯦꯁ ꯂꯩꯔꯗꯤ ꯍꯥ ꯍꯣꯏꯗꯤ ꯀꯩꯗꯧꯕꯒꯦ
ꯏꯟꯇꯔꯦꯁ ꯌꯥꯝ ꯂꯩꯇꯦ ꯑꯗꯨꯝꯥꯎ ꯑꯗꯨꯝ ꯌꯦꯡꯕꯗ ꯚꯗꯤꯑꯣꯒꯨꯝꯕꯗ ꯎꯕ ꯈꯣꯠꯗꯤ
ꯎꯝ
ꯑ ꯉꯁꯤ ꯑꯣ ꯑꯌꯨꯛꯇꯗꯤ ꯀꯔꯤ ꯀꯔꯤ ꯃꯊꯦꯜ ꯆꯥꯒꯦ
ꯉꯁꯤ ꯑꯌꯨꯛꯁꯦ ꯀꯥꯎꯈ꯭ꯔꯦꯅꯦ ꯀꯔꯤꯅꯣꯅꯦ ꯑꯁꯨꯛ ꯀꯨꯏꯔꯕ ꯃꯇꯝꯒꯤ ꯍꯥꯡꯂꯛꯏꯁꯤꯃ ꯑ ꯀꯔꯤꯔꯥ ꯀꯔꯤꯔꯥ ꯀꯥꯡꯁꯣꯏ
ꯀꯥꯡꯪꯁꯣꯏꯦ ꯎ
ꯎꯝ ꯅꯣꯏꯗꯤ
ꯑꯈꯣꯏꯗꯤ ꯗꯥꯜ ꯆꯥꯏ ꯗꯥꯜ ꯑꯣꯏꯅ ꯆꯥꯔꯦ ꯑꯩꯈꯣꯏꯗꯤ
ꯐꯔꯦ ꯀꯩꯅꯣ ꯗꯥꯜ ꯆꯥꯕꯅ ꯐꯕꯅꯦ ꯑꯌꯨꯛꯇꯗꯤ
ꯈꯪꯗꯗꯦ ꯍꯧꯖꯤꯛꯀꯥꯟꯁꯦ ꯀꯃꯥꯏ ꯀꯃꯥꯏꯅ ꯂꯩꯔꯤꯅꯣ ꯅꯪꯗꯤ ꯅꯨꯡꯉꯥꯏꯔꯤꯕ꯭ꯔꯣ ꯄꯨꯟꯁꯤꯁꯦ
ꯎꯝ ꯅꯪ ꯇ꯭ꯔꯥꯏꯕꯦꯜ ꯃꯥꯟꯗꯦꯕ
ꯏ ꯀꯔ ꯃ ꯃꯥꯟꯕꯁꯗꯤꯦ
ꯍꯣꯔꯦꯟ ꯀꯣꯟꯅ ꯀꯣꯟꯅ ꯊꯤꯒꯠꯇ꯭ꯔꯗꯤ ꯌꯥꯔꯣꯏ ꯃꯔꯤ ꯃꯈꯣꯡ ꯁꯦꯡꯅ ꯊꯤꯒꯠꯇ꯭ꯔ ꯌꯥꯔꯣꯏ ꯍ
ꯑꯩ ꯈꯣꯟꯖꯦꯜ ꯈꯣꯟꯖꯦꯜ ꯇꯥ ꯇꯥꯕꯗ ꯀꯔꯤ ꯀꯔꯝꯕ ꯃꯥꯟꯒ꯭ꯔꯕ
ꯇꯥꯕꯗꯗꯤ ꯑꯃꯨꯛ ꯑꯩꯈꯣꯏ ꯀꯩꯅꯣ ꯃꯥꯟꯕ ꯑꯗꯨꯒ
ꯑ
ꯌꯥꯝ ꯆꯤꯡꯅꯔꯦ ꯀꯥ
ꯌꯥꯏꯌꯦ ꯑꯣꯏꯔꯝꯕꯁꯨ ꯌꯥꯏ ꯑꯣꯏꯔꯝꯕꯁꯨ ꯌꯥꯏ
ꯍꯏꯗꯕ ꯌꯥꯗꯕ ꯂꯩꯇꯦ ꯌꯥꯏ ꯁꯦꯠꯕꯨ ꯄꯥꯏꯔꯦꯗꯤ ꯑꯗꯨꯝ ꯌꯥꯏ ꯍꯥꯏꯗ
ꯃ ꯃꯥꯅꯦ ꯑꯗꯣ ꯎꯝ ꯀꯔꯤꯅꯣ ꯑꯩꯅ ꯍꯥꯏꯒ꯭ꯔꯥꯕꯗ ꯀꯥꯎꯔꯦ ꯃꯩ ꯂꯥꯛꯄ꯭ꯔꯣ
ꯍꯣꯏ ꯃꯩ ꯂꯥꯛꯑꯦꯅ
ꯑꯣ ꯅꯨꯡꯁꯤꯠ ꯁꯤꯠꯇ꯭ꯔꯣ ꯅꯣꯏ ꯃꯐꯝꯗꯣ
ꯅꯨꯡꯁꯤꯠ ꯁꯤꯠꯇꯦꯗ ꯁꯤꯠꯄ ꯃꯥꯟꯕ꯭ꯔꯥ
ꯑꯍꯣ ꯑꯗꯨꯝ ꯍꯪꯕ ꯁꯤꯠꯅꯤꯉꯥꯏ ꯃꯥꯟꯕ ꯍꯣꯏ ꯑꯩꯈꯣꯏ ꯁ꯭ꯋꯥꯏꯗꯗꯤ ꯅꯨꯡꯁꯤꯠꯁꯨ ꯁꯤꯠꯂꯦ
ꯑ ꯆꯤꯡꯗꯅꯤꯅ ꯍꯪꯉꯤ ꯑꯍꯤꯡꯗ ꯈꯣꯡꯕ ꯀ꯭ꯔꯤꯝ ꯀ꯭ꯔꯤꯝ ꯀ꯭ꯔꯤꯝ ꯇꯧꯕꯗ
ꯀꯔꯤꯕ ꯈꯪꯗ
ꯑꯍꯤꯡꯗ ꯈꯣꯡꯕ ꯀ꯭ꯔꯤꯝ ꯀ꯭ꯔꯤꯝ ꯀ꯭ꯔꯤꯝ ꯇꯧꯕ ꯏꯟꯁꯦꯛꯇꯣ
ꯑꯣ
ꯑꯗꯨꯒꯨꯝꯕꯗꯤ ꯌꯥꯝ ꯂꯩ
ꯎꯝ ꯍꯧꯖꯤꯛ ꯃꯇꯝꯅꯤꯅꯀꯣ
ꯎꯝ ꯃ ꯃꯣꯏꯗ
ꯐꯤꯂꯝꯒꯨꯝꯕ ꯌꯦꯡꯣ ꯃꯅꯤꯄꯨꯔꯤ ꯐꯤꯂꯝꯒꯨꯝꯕꯄꯔꯤꯒꯨꯝꯕ
ꯀꯩꯅꯣ ꯗ꯭ꯔꯃꯥ ꯌꯦꯡꯉꯤ ꯆꯅꯤꯁꯀꯤ ꯆꯥꯏꯅꯤꯁꯀꯤ ꯗ꯭ꯔꯃꯥ ꯑꯗꯒꯤ ꯀꯔꯤ ꯑꯩꯈꯣꯏꯒꯤ
ꯀꯣꯔꯤꯌꯟꯒꯤꯒꯨꯝꯕ ꯌꯦꯡꯗ꯭ꯔꯣ ꯆꯥꯏꯅꯤꯁꯀꯤ ꯈꯛꯇ꯭ꯔꯣ
ꯀꯣꯔꯤꯌꯥꯟꯒꯤ ꯌꯦꯡꯗꯦꯗ ꯃꯣꯏꯒꯤ ꯆꯥꯏꯅꯤꯁ ꯀꯤ ꯍꯧꯖꯤꯛ ꯗ꯭ꯔꯃꯥ ꯌꯥꯝ ꯄꯨꯊꯣꯛꯄꯗ ꯑꯩꯈꯣꯏꯒꯤ ꯇ꯭ꯔꯥꯟꯁ ꯃꯥꯏꯒ꯭ꯔꯦꯠ ꯑꯗꯒꯤ ꯔꯤꯕꯣꯟꯣꯟ ꯑꯦꯁ ꯔꯤꯕꯣꯔꯟ ꯇꯨ ꯑꯦꯟꯁꯦꯟ ꯇꯥꯡ ꯇꯥꯟ ꯇ꯭ꯔꯥꯚꯦꯜꯒꯥꯏ ꯇꯧꯕꯗꯣ
ꯍꯥꯏ ꯍ ꯃꯥꯅꯤ ꯃꯥꯅꯤ ꯌꯦꯡꯕ ꯅꯨꯡꯉꯥꯏꯕꯅꯤ ꯌꯥꯝ ꯁꯥꯡꯕꯁꯨ ꯅꯠꯇꯕꯀꯣ ꯑꯗꯨꯝ ꯐꯥꯒꯤ ꯇꯥꯕꯅꯦ ꯃꯣꯏꯒꯤꯗꯣ ꯐꯥꯒꯤ ꯇꯥꯏꯗꯨ ꯑꯣꯏꯔꯁꯨ ꯌꯦꯡꯕꯗ ꯌꯥꯝ ꯅꯨꯡꯉꯥꯏꯕ ꯍ
ꯌꯦꯡꯕ꯭ꯔꯥ ꯅꯪꯖ
ꯍꯣꯏꯣꯏ ꯌꯦꯡꯉꯤꯅ ꯌꯨꯇ꯭ꯌꯨꯕꯇ ꯑꯗꯨꯝ ꯐꯪꯉꯤꯅ ꯑꯗꯨꯝ ꯐꯪꯉꯦ ꯑꯗꯣ ꯌꯦꯡꯉꯦ
ꯃꯣꯏ ꯋꯥꯔ ꯇꯧꯔꯁꯤꯅ ꯃꯣꯗꯔꯟ ꯇꯦꯛꯅꯣꯂꯣꯖꯤ ꯁꯤꯁꯇꯦꯝꯒ ꯇꯧꯔꯒ ꯂꯧꯊꯣꯛꯑꯦ
ꯑ ꯃꯥꯅꯦ ꯑ ꯀꯗꯥꯒꯤ ꯅꯣꯍꯦ ꯎꯝ ꯍꯥꯏꯕꯗꯤꯗꯤ ꯍꯥꯏꯗꯤ ꯖꯃꯥꯒꯨꯝꯕ ꯑꯁꯦꯡꯕ ꯑꯗꯨꯝ ꯑꯦꯄꯤꯁꯣꯗ ꯌꯦꯡꯉꯗꯤ ꯌꯥ ꯌꯥꯝ ꯃꯜꯂꯦꯕꯀꯣ ꯃꯇꯝ ꯌꯥꯝ ꯆꯪꯉꯦꯕ ꯃꯠꯇ ꯂꯩꯕꯗꯣ ꯑꯗꯨꯗ ꯑꯗꯨꯝ ꯄꯨꯡ ꯑꯃ ꯑꯅꯤꯒꯤ ꯃꯔꯛꯇ ꯑꯗꯨꯝ ꯂꯣꯏꯈ꯭ꯔꯦꯕ ꯑꯗꯨ ꯑꯗꯨꯅ ꯌꯦꯡꯕꯗꯣ ꯍꯦꯟꯅ ꯅꯨꯡꯉꯥꯏꯌꯦꯕ ꯑꯗꯨꯒꯤ ꯑꯗꯨꯅ ꯈ꯭ꯋꯥꯏꯒꯤ ꯐꯔꯕꯅꯦ
ꯑ-ꯑ-ꯑ
ꯑ ꯄꯨꯛ ꯊꯜꯂꯕꯅꯤꯅ ꯍꯧꯖꯤꯛꯇꯤ ꯇꯨꯝꯕ ꯇꯥꯔꯦ ꯆꯥꯛ ꯌꯥꯝ ꯆꯥꯕ꯭ꯔꯣ
ꯆꯥꯛꯄꯨ ꯅꯍꯥ ꯑꯣꯏꯔꯤꯉꯩꯗ ꯌꯥꯝ ꯆ-ꯆꯥꯒꯗ꯭ꯔꯅꯦ ꯆꯥꯛ ꯆꯥꯕꯁꯦ ꯑꯍꯟ ꯌꯥꯝ ꯊꯨꯅ ꯑꯣꯏꯖꯤꯂꯦꯌꯦ ꯑꯦꯖꯤꯡ ꯂꯤꯗꯤꯡ ꯇꯨ ꯑꯦꯖꯤꯡ ꯍꯥꯏꯗꯣ ꯈꯪꯗꯕ꯭ꯔꯥ ꯑꯈꯣꯏꯒꯤ ꯑꯉꯥꯡ ꯑꯣꯏꯔꯤꯉꯩꯗ ꯇꯤꯅꯦꯅꯦꯖ ꯑꯗꯒꯤ ꯄꯨꯕꯔꯇꯤ ꯑꯣꯏꯔꯤꯉꯩꯗꯗꯤ ꯅꯪ ꯏꯅꯔꯖꯤꯁꯦ ꯌꯥꯝ ꯆꯥꯁꯤꯜꯂꯁꯨ ꯏꯁꯥꯗꯩ ꯑꯗꯨꯝ ꯑꯦꯞꯖꯣꯔꯞ ꯇꯧꯔꯒ ꯏꯁꯥꯗ ꯌꯥꯝ ꯀꯥꯟꯅꯈꯤꯅꯦꯕꯀꯣ
ꯎ ꯃꯥꯅꯦ
ꯑꯗꯨꯒ ꯅꯥ ꯅꯪꯒꯤ ꯇꯤꯟꯅꯦꯁ ꯍꯦꯛ ꯂꯥꯟꯊꯣꯛꯈ꯭ꯔꯗꯤ ꯑꯩꯪꯒꯤ ꯃꯦꯠꯇꯔ ꯥ ꯅꯁꯥꯗ ꯃꯦꯠꯆꯔ ꯑꯣꯏꯔꯀꯥꯟꯗꯗꯤ
ꯅꯪꯒꯤ ꯆꯥꯛ ꯌꯥꯝ ꯆꯥꯁꯤꯟꯕꯗꯣ ꯀꯥꯟꯅꯔꯣꯏꯕ ꯃꯥꯒꯤ ꯅꯣꯡꯃꯒꯤ ꯀꯦꯂꯣꯔꯤꯗ ꯏꯁꯥꯅ ꯀꯟꯀꯨꯂꯦꯠ ꯇꯧꯔꯒ ꯆꯥꯗꯗꯤ ꯗꯥꯏꯕꯦꯇꯤꯁꯀꯨꯝꯕ ꯐꯦꯠꯀꯨꯝꯕ ꯌꯥꯝ ꯂꯥꯛꯑꯒ ꯏꯁꯥꯁꯦ ꯀꯥꯟꯅꯗ꯭ꯔꯦꯍꯕꯀꯣ ꯎꯝꯝ ꯑꯠ ꯍꯥ
ꯑꯗꯨꯒꯨꯝꯕꯗ ꯅꯣꯂꯦꯖ ꯂꯩꯔꯒ ꯉꯁꯤꯁꯦ ꯑꯩ ꯊꯕꯛ ꯈꯔ ꯋꯥꯔꯦ ꯍꯥꯏꯗꯤ ꯌꯥꯝ ꯆꯥꯕ ꯇꯥꯔꯦ
ꯑꯗꯩꯩ ꯉꯁꯤ ꯆꯥꯛꯑꯦ ꯀꯔꯤꯝꯇ ꯇꯧꯗ꯭ꯔꯦ ꯇꯗ꯭ꯔꯤ ꯇꯨꯝꯂꯒ ꯂꯩꯔꯦ ꯍꯥꯏꯔꯗꯤ ꯈꯖꯤꯛꯇ ꯆꯥꯕ ꯇꯥꯔꯦ
ꯍꯣꯏ
ꯅꯪꯗꯤ ꯑꯗꯨꯃꯥꯏꯅ ꯇꯧꯗꯕ꯭ꯔꯥ
ꯇꯧꯔꯦ ꯃꯔꯛ ꯃꯔꯛꯇ ꯌꯥꯝ ꯆꯥꯔꯦ ꯃꯔꯛ ꯃꯔꯛꯇ ꯌꯥꯝ ꯆꯥꯗꯦ ꯑꯗꯨ ꯑꯣꯏꯔꯁꯨ ꯎꯝ ꯑꯌꯥꯝꯕꯗꯤ ꯌꯥꯝ ꯆꯥꯗꯦꯗ ꯑꯩꯈꯣꯏꯗꯤ ꯅꯨꯄꯤ ꯑꯣꯏꯕꯗꯤ ꯐꯤꯒꯔꯒꯁꯨ ꯁꯦꯝꯅꯕ ꯌꯥꯗꯕꯀꯣ ꯑꯗꯨꯒꯤ
ꯎꯝ ꯁꯦꯝꯃꯤꯔꯣ ꯅꯪꯁꯦ
ꯁꯦꯝꯗꯔ꯭ ꯁꯨ ꯑꯗꯨꯝ ꯐꯖꯩꯗ
ꯑꯁ ꯍꯥꯏꯗꯅꯥ
ꯈꯨꯗꯝꯅꯦ ꯅꯪꯗꯤ ꯈꯪꯗꯕꯩꯅꯦ ꯎꯔꯕꯩꯅꯦ
ꯑꯣ ꯑꯩꯅ ꯑꯣ ꯃꯣꯏꯅꯦ ꯃꯈꯣꯟꯗ ꯐꯖꯕ ꯍꯥꯏꯁꯤꯦ ꯑꯗꯨꯝ ꯐꯖꯔꯗꯣꯏꯅꯤ ꯀꯩꯅꯣ ꯅꯠꯇ꯭ꯔꯣ
ꯑꯣ ꯈꯪꯗꯦ ꯑꯗꯨꯝ ꯍꯥꯏꯅꯩꯗ ꯍꯣꯏ
ꯑꯣꯏ ꯑꯩ
ꯍ ꯈꯣꯟꯁꯤꯕꯨ ꯐꯖꯕ꯭ꯔꯅꯦ ꯇꯥꯗ
ꯁꯤꯕꯨ ꯀꯩꯅꯣꯅꯦ ꯐꯖꯔꯗꯤ ꯁꯤꯗꯕꯨ
ꯍꯣꯏ ꯅꯨꯄꯥꯒꯤ ꯃꯈꯣꯟꯗꯤ ꯃꯥꯟꯗꯦꯀꯣ ꯅꯨꯄꯤꯒꯤ ꯃꯈꯣꯟꯜ ꯃꯥꯜꯂꯦꯀꯣ ꯇꯥꯗꯕ꯭ꯔꯣ
ꯅꯪ ꯂꯤꯂꯥ ꯌꯦꯡꯉꯕ
ꯂꯤꯂꯥ ꯌꯦꯡꯗꯦ
ꯃꯅꯤꯄꯨꯔꯤ ꯂꯤꯂꯥ ꯁꯨꯡꯌꯦꯡ ꯌꯦꯡꯗꯦ
ꯁꯨ ꯌꯦꯡ ꯌꯦꯡꯗꯦ
ꯃꯅꯤꯄꯨꯔꯤ ꯐꯤꯂꯝ ꯗꯦ
ꯐꯤꯂꯝꯗꯤ ꯌꯦꯡꯉꯦ ꯕꯂꯥ ꯈꯪꯉꯦ ꯁꯣꯃꯥ ꯈꯪꯉꯦ ꯒꯣꯀꯨꯜ ꯈꯪꯉꯦ ꯀꯩꯀꯨ ꯈꯪꯉꯦ
ꯍꯨꯏꯗ꯭ꯔꯣꯝ ꯃꯨꯛꯈꯥꯏ ꯈꯪꯕ꯭ꯔꯥ
ꯍꯪꯦ ꯔ ꯇꯅ ꯂꯥꯛꯉꯅꯦ
ꯍꯨꯏꯗ꯭ꯔꯣꯃꯨꯛ ꯍꯥꯏꯒꯤ ꯂꯤꯂꯥꯗꯣ ꯍꯣꯔꯦꯟ ꯌꯨꯇ꯭ꯌꯨꯕꯇ ꯁꯔꯁ ꯇꯧꯔꯒ ꯌꯦꯡꯉꯣ ꯑꯗꯨꯒꯤ ꯃꯈꯣꯜꯗꯣ ꯍꯥꯏꯐꯦꯠ ꯃꯥꯜꯂꯦ
ꯑꯣ ꯅꯨꯄꯥꯅ ꯅꯨꯄꯤ ꯁꯥꯕꯗꯨꯔꯥ ꯑꯩꯖꯦ
ꯅꯠꯇꯦ ꯑꯗꯨ ꯅꯠꯇꯦ ꯑꯗꯨꯇꯪ ꯆꯥꯜꯂꯒ ꯍꯨꯏꯗꯔ꯭ꯣꯝ ꯃꯨꯛꯈꯥꯏ ꯃꯅꯤꯄꯨꯔꯤ ꯂꯤꯂꯥ ꯍꯥꯏꯅ ꯇꯧꯔꯣ ꯑꯗꯨ ꯅꯪꯒꯤ ꯚꯣꯏꯁꯇꯣ ꯅꯠꯇꯦꯀꯣ ꯗ ꯋꯦ ꯌꯨ ꯁ꯭ꯄꯤꯛ ꯅꯪꯅ ꯋꯥ ꯈꯨꯉꯥꯡꯗꯣ
ꯑꯣ
ꯑꯗꯨꯃꯥꯏꯅ ꯇꯧꯋꯤ ꯌꯦꯁ ꯑꯁ